ꯍꯥꯏꯕꯣ
ꯍꯜꯂꯣ
ꯇꯥꯔꯦ ꯇꯥꯔꯦ
ꯑ
ꯑꯣ
ꯀꯩꯅꯣ ꯀꯩꯅꯣ ꯀꯩꯅꯣ ꯆꯠꯈ꯭ꯔꯦ ꯑꯁꯤꯗ ꯃ ꯃꯣꯏ ꯈꯔ ꯂꯩꯔꯝꯕꯅꯦꯕ ꯑꯗꯨꯒꯤ ꯑꯩꯅ ꯉꯥꯏꯁꯥꯏꯊꯣꯛꯄ ꯄꯅꯦꯕ ꯗꯨ ꯃꯣꯏ ꯆꯠꯈ꯭ꯔꯦ ꯑꯩꯈꯣꯏꯒꯤ ꯍꯩꯁ ꯑꯣ ꯗꯤ ꯗꯣ ꯃꯩꯒ ꯑꯗꯨꯗꯒꯤ ꯃꯥꯒꯤ ꯁ꯭ꯀꯣꯂꯔ ꯈꯔꯒ
ꯄ꯭ꯂꯦꯟ ꯇꯧꯔꯛꯑꯣ
ꯑꯩꯒꯤ ꯑꯀꯣꯏꯕꯩ ꯐꯤꯕꯝꯖ
ꯎꯝ
ꯑꯀꯣꯏꯕꯩ ꯐꯤꯕꯝꯁꯦ ꯌꯥꯝꯅ ꯅꯨꯡꯉꯥꯏ ꯍꯧꯖꯤꯛ ꯑꯁꯪꯕ ꯃꯔꯛꯁꯤꯗ ꯑꯩꯅ ꯐꯝꯃꯒ ꯒꯥ ꯅꯨꯡꯁꯤꯠꯀꯁꯦ ꯂꯤꯔꯤ ꯂꯤꯔꯤ
ꯎꯝ
ꯑꯗꯨꯒ ꯏꯪꯅ ꯂꯥꯏꯔꯤꯛ ꯗꯨꯕꯨ ꯅꯨꯡꯁꯥꯋ ꯄꯥꯝꯕꯤ ꯃꯁꯛ ꯈꯪꯗꯦꯍꯦ ꯑꯩ ꯀꯩꯅꯣ
ꯍꯧꯔꯤ ꯃꯌꯥꯝꯗꯣ ꯈꯪꯗꯕ꯭ꯔꯥ ꯃꯤ ꯇ ꯎꯝ
ꯎꯧ ꯄꯥꯝꯕꯤ ꯄꯥꯝꯕꯤ ꯍꯩ ꯑ ꯍꯩ ꯑ ꯍꯩꯌꯥꯏ ꯄꯥꯝꯕꯤ ꯗꯩꯁꯤꯒꯤ ꯑꯃ ꯊꯤꯟꯕꯤꯁꯦ ꯀꯩ ꯍꯥꯏꯔ ꯈꯪꯗꯦ ꯍꯧꯋꯦ ꯑꯇꯩꯗꯤ ꯈꯪꯗꯦ ꯐꯖ ꯐꯖꯕꯁꯨ ꯌꯥꯎꯋꯦ ꯑꯊꯤꯊꯤꯕꯁꯨ ꯌꯥꯎꯋꯦ ꯑ ꯑꯩꯈꯣꯏꯅꯒ ꯆꯪꯕꯗꯒ ꯑꯃ ꯑꯗꯨꯝ ꯒꯥꯔꯤ ꯈꯝꯕ ꯖꯒꯥ ꯍꯧꯕ ꯍꯧꯕ ꯎꯗꯣ
ꯕꯔꯞ ꯂꯩ ꯍꯥꯏꯕ
ꯕꯂꯞ ꯂꯩ ꯍꯣꯏ ꯕꯂꯞꯀꯤꯗꯣ
ꯗꯒꯤ ꯅꯥꯄꯤꯁꯨ ꯃꯌꯥꯝ ꯂꯩꯔꯦ ꯐꯝꯕꯝꯁꯨ ꯂꯩꯔꯦ
ꯎꯝ
ꯒꯥꯔꯤꯁꯦ ꯃꯌꯥꯝ ꯈꯥꯝꯃꯦ
ꯒꯩꯁꯨ ꯃꯌꯥꯝ ꯈꯥꯝꯃꯦ
ꯀꯣꯝꯂ ꯃꯟꯕꯤꯖꯨ ꯍꯧꯋꯦ
ꯀꯣꯝꯂꯥ ꯃꯥꯟꯕꯤ ꯍꯥꯏꯗꯤ ꯀꯣꯝꯂꯥ ꯃꯥꯟꯕꯤ ꯍꯥꯏꯅ ꯀꯔꯝꯕ
ꯃ ꯃꯍꯩ ꯃꯍꯩ ꯑ ꯀꯩꯅꯣ ꯃꯆꯨꯗ ꯄꯥꯟꯕꯗꯣ ꯍꯦ ꯃꯆꯥ ꯃꯆꯥ ꯃꯌꯥꯝ ꯄꯥꯟꯕ ꯎꯝ ꯑꯗꯣ ꯑꯉꯥꯡꯑꯣꯏꯉꯩ ꯁꯥꯟꯅꯔꯛꯄꯗ ꯀꯣꯃꯤꯃꯥꯂꯦ ꯍꯩꯏ ꯁꯥꯟꯅꯔꯛꯏꯗꯨꯗꯤ
ꯍꯍꯣꯏ ꯑꯗꯨꯕꯨꯗꯤ ꯀ꯭ꯋꯥ ꯃꯔꯨ ꯂꯣꯏꯔꯛꯑꯦ ꯑꯦ ꯀꯩꯅꯣ ꯑ ꯃꯜꯂꯦꯍꯦ ꯅꯠꯇꯦꯍꯦ ꯃꯥꯏ ꯒꯔꯤ ꯃꯥꯜ ꯃꯥꯏ ꯒꯥꯔꯤ ꯃꯥꯜꯂꯨꯔꯥ ꯑꯣꯏꯔꯝꯗ꯭ꯔꯦ
ꯃꯥ ꯑꯉꯧꯕꯗ ꯇꯣꯡꯈꯤꯕꯅꯦ ꯑꯉꯧꯕ ꯃꯆꯨꯗ
ꯃꯥꯅꯥꯒ ꯂꯥꯛꯃꯤꯟꯅꯕꯗꯣ ꯑꯗꯨ ꯑꯗꯨ ꯆꯠꯈꯤꯕ
ꯁꯤ ꯁꯤ ꯑꯣꯖꯥꯁꯦ ꯌꯥꯝ ꯇꯧꯕ ꯑꯣꯖꯥꯅꯤ
ꯎꯝ
ꯅꯪ ꯀꯩ ꯖꯥꯡ ꯆꯥꯔꯛꯀꯦ ꯉꯁꯤ
ꯉꯁꯤ ꯍꯦꯟꯖꯥꯡ ꯂꯥ
ꯎꯝ
ꯑꯩ ꯆꯥꯛ ꯆꯥꯔꯛꯇꯝꯅꯤꯅ ꯈꯪꯗ꯭ꯔꯦ ꯉꯁꯥꯏꯕꯨꯗꯤ ꯌꯦꯔꯨꯝ ꯕꯣꯔꯥ ꯌꯦꯔꯨꯝ ꯕꯣꯔꯥ ꯌꯦ ꯌꯦꯔꯨꯝ ꯍꯧꯔꯒ ꯆꯥꯔꯛꯑꯦ ꯑꯌꯨꯛ ꯉꯟꯇꯗ ꯌꯦꯁ ꯉꯧꯔꯒ ꯇꯥꯎꯔꯒ
ꯅꯪꯅ ꯂꯥꯛꯑꯗꯤ ꯍꯤꯟꯖꯥꯡꯅ ꯀꯅꯥꯅ ꯊꯣꯡꯉꯝꯗꯣꯏꯕ ꯅꯣꯏ ꯌꯨꯝꯒꯤꯗꯤ
ꯀꯥꯡꯁꯣꯏꯗꯤ ꯊꯣꯡꯉꯝꯃꯦ ꯑꯩ ꯆꯥꯔꯛꯇꯕꯩ ꯋꯥꯅꯤ
ꯑꯣ ꯅꯪ ꯅꯪꯅ ꯊꯣꯉꯝꯃꯒ ꯂꯥꯛꯏꯔꯕ
ꯍꯣꯏ
ꯊꯕꯛꯁꯦ ꯌꯥꯝ ꯐꯕꯩ ꯋꯥꯅꯤꯅꯦ ꯑꯩꯗꯤ
ꯌꯥꯝ ꯐꯩ ꯅꯪ ꯈꯪꯗ꯭ꯔꯣ
ꯈꯪꯗꯤꯌꯦ
ꯑꯩ ꯊꯕꯛ ꯐꯩ ꯍꯥꯏꯕ ꯅꯪ ꯈꯪꯗ꯭ꯔꯣ
ꯈꯪꯖꯗ꯭ꯔꯦ ꯑꯁ ꯑꯩ ꯃꯥꯏꯖꯦ ꯑꯃ ꯈꯪꯗꯦ ꯀꯥꯂꯦꯟꯊꯥ ꯑꯣꯏꯕꯩꯔꯥ ꯈꯪꯗꯦ ꯑꯃꯌꯥꯝ ꯃꯣꯠꯄꯗꯣ ꯑꯗꯨ ꯑꯣꯏ ꯍꯥꯏꯕ ꯈꯔ ꯅꯥꯟꯖꯗꯦ ꯍꯥꯏꯕ ꯐꯨꯔꯤ ꯐꯨꯅꯥꯏ ꯌꯥꯝ ꯊꯣꯛꯑꯦꯕ
ꯇꯕ꯭ꯔꯥ
ꯇꯥꯕ꯭ꯔꯣ ꯀꯩꯅꯣ ꯂꯥꯛꯄꯅꯦ ꯀ ꯀꯅꯣ ꯂꯥꯛ ꯄꯅꯦ ꯍꯥꯏꯕ ꯀꯩꯅꯣ ꯂꯥ ꯍꯥꯏꯕ ꯔꯤꯀꯥ
ꯂꯥꯛꯑꯦ ꯍꯥꯏꯔꯣ
ꯍꯣꯏ ꯀꯥꯔꯛ ꯀꯣꯜ ꯇꯧꯔꯛꯑꯝꯃꯦ ꯑꯩꯉꯣꯟꯗ ꯑꯩ ꯍꯧꯖꯤꯛ ꯄꯥꯏꯕꯗꯣ
ꯑꯁ ꯇꯧꯋꯤ ꯃꯌꯥꯝꯅ
ꯃꯇꯣꯟꯗ ꯋꯥꯈꯠ ꯂꯩꯔꯝꯕꯅꯦ ꯅꯥꯀꯣꯡꯅ
ꯅꯥꯀꯣꯡꯗ ꯅꯥꯀꯣꯡꯁꯤꯅ ꯃꯊꯟꯇ ꯂꯣꯏ ꯑꯩꯁꯤꯅ ꯉꯁꯥꯏꯒꯤ ꯃꯈꯨꯠ ꯑꯗꯨꯝ ꯄꯥꯏꯕꯗ ꯄꯥꯛꯅꯝ ꯅꯝꯃꯒ ꯑ ꯑꯦꯞ ꯑꯅꯤ ꯍꯥꯞꯄꯝꯃꯤꯁꯦꯀꯣ ꯇ꯭ꯔꯨ ꯀꯣꯂꯔꯒ ꯑꯗꯩ ꯇꯤꯀꯔꯂꯤ ꯀꯥꯏꯅꯒ ꯑꯅꯤ ꯍꯥꯞꯄꯝ ꯑꯗꯨꯒ ꯑꯅꯤꯒ ꯍꯥꯞ ꯂꯩꯔꯝ ꯃꯌꯥꯏ ꯀꯛꯊꯛꯈꯤꯅꯦ ꯍꯧꯖꯤꯛꯇ ꯎꯔꯀꯥꯟꯗ ꯕꯦꯔꯥꯅꯦꯕ ꯐꯣꯟꯁꯤꯁꯨ
ꯄꯪ ꯅꯝꯗ ꯅꯝꯁꯤꯜꯂꯦ ꯁꯥꯕꯒꯤ ꯃꯣꯏꯁꯨ ꯂꯩ ꯉꯝꯗ꯭ꯔ
ꯃꯣꯏꯁꯨ ꯁꯥꯎꯍꯟꯗꯅ ꯄꯥꯛꯅꯝꯗ ꯅꯝ ꯄꯨꯡꯇꯧꯗ ꯇꯧꯔꯕ ꯀꯦꯅꯣ ꯈꯪꯗ꯭ꯔꯦ ꯑꯃꯗꯨꯁꯨ ꯂꯥꯛ ꯂꯣꯏꯔꯦꯗꯅ ꯃꯥꯁꯨ ꯐꯖꯅ ꯀꯨꯏꯍꯦ ꯃꯥꯏ ꯆꯥ ꯈꯨꯊꯛꯇꯨꯁꯨ
ꯃꯥꯏꯗꯣ ꯉꯥꯏꯍꯧꯔꯤ ꯈꯪꯕꯅꯤꯅ ꯑꯗꯨꯝ ꯗꯤꯂꯂꯦꯂꯛꯇꯧ ꯃꯥꯜꯂꯦ ꯑꯩꯅ ꯁꯨꯝ ꯈꯟꯕꯗꯀꯣ
ꯎꯝ ꯑꯩ ꯑꯍꯥꯎꯕ ꯃꯍꯤ ꯑꯃ ꯊꯛꯅꯤꯡꯉꯦ ꯍꯧꯖꯤꯛꯀꯥꯟꯁꯦ ꯑꯥꯏꯁ ꯀ꯭ꯔꯤꯝ ꯅꯠꯇꯕꯀꯣ ꯑꯍꯥꯎꯕ ꯑꯌꯤꯡꯕ ꯕꯃꯥ ꯊꯛꯅꯤꯡꯉꯦ
ꯁꯦꯛ ꯀꯨꯝꯕꯃ
ꯎꯝ ꯍꯣꯏ ꯑꯗꯨꯒꯨꯝꯕ ꯑꯃ
ꯕꯣꯕꯥ ꯊꯛꯅꯤꯡꯕ꯭ꯔꯥ
ꯌꯥꯏ ꯕꯣꯕꯥꯗꯣ
ꯕꯣꯕꯥ
ꯎꯝ ꯕꯣꯕꯥ
ꯕꯣꯕꯥ ꯍꯥꯎꯁꯇ ꯆꯠꯂꯨꯁꯤꯔ ꯀꯩꯅꯣꯗ ꯀꯣꯅꯨꯡ ꯀꯣꯅꯨꯡ ꯃꯅꯥꯛ
ꯑꯣ ꯁꯥꯏ ꯑꯅꯛꯄꯗ ꯂꯩꯇ꯭ꯔꯣ ꯑꯗꯨꯝꯕ ꯌꯣꯟꯕ
ꯂꯩꯇꯕ ꯃꯥꯂꯦ
ꯎꯝ
ꯎꯗꯤꯌꯦ ꯅꯣꯏꯁꯤ ꯀꯤ ꯀꯩ ꯊꯣꯡꯖꯤꯟꯕꯥꯟꯗ ꯂꯩꯕ ꯗꯨꯀꯥꯟꯗꯨꯗ ꯌꯥꯎꯕꯅꯦ
ꯑꯩꯈꯣꯏ ꯊꯣꯡꯖꯤꯟ ꯃꯥꯟꯅꯁꯤ ꯍꯦꯛ ꯆꯪ ꯐꯃꯒꯤꯗ ꯑꯁꯨꯝꯕ ꯊꯔꯣꯏ ꯃꯍꯥꯎꯗꯨꯔ
ꯅꯠꯇꯦ ꯑꯅꯧꯕꯗꯣ ꯑꯅꯧꯕꯗꯨꯗ ꯕꯣꯕꯥ ꯌꯥꯎꯗ꯭ꯔꯣ
ꯑꯥꯎ ꯈꯪꯗꯦ ꯌꯥꯎꯗ ꯃꯥꯜꯂꯦ ꯌꯥꯎꯕ꯭ꯔꯣ
ꯌꯥꯎꯔꯝꯕꯁꯨ ꯌꯥꯏꯗꯅ ꯑꯅꯧꯕꯅꯤꯗꯅ
ꯎꯅꯧꯕꯅꯦ ꯌꯥꯎꯔꯝꯕꯁꯨ ꯌꯥꯏ ꯑꯅꯧ ꯑꯅꯧꯕ ꯌꯥꯝ ꯌꯥꯎꯕꯅꯦꯕ
ꯀꯔꯤ
ꯑꯅꯧ ꯑꯅꯧꯕ ꯌꯥꯝ ꯌꯥꯎꯕꯅꯦ ꯍꯥꯏꯕ ꯃꯣꯏꯗꯣ ꯑꯆꯥꯄꯣꯠ ꯑꯅꯧ ꯑꯅꯧꯕ ꯍꯤꯡꯒꯨꯝꯕꯗꯣ ꯑꯗꯨꯒꯨꯝꯕꯒꯁꯨ ꯌꯥꯎ ꯕꯅꯦꯕ
ꯎꯝ ꯍꯧꯖꯤꯛꯀꯤ ꯑꯅꯧꯕ ꯀꯩꯅꯣꯅꯦ ꯑꯦꯠꯚꯔꯇꯥꯏꯁ ꯇꯧꯈꯤꯕꯗꯣ ꯈꯪꯕ꯭ꯔꯥ
ꯈꯪꯉꯦ ꯈꯪꯉꯦ
ꯕꯣꯕꯥꯒꯤꯗꯣ
ꯀꯅꯥꯅꯣ ꯑꯩ ꯍꯧꯖꯤꯀꯤꯗꯨꯔ ꯑꯇꯣꯞꯄ ꯃꯤ ꯗꯔ ꯇꯧꯕ ꯍꯥꯏꯗꯤ ꯑꯃ ꯃꯁꯛ ꯐꯖꯕꯤꯗꯣ ꯑꯩꯈꯣꯏꯅꯒ ꯍꯥꯏꯅꯕꯗꯣ
ꯅꯠꯇꯦ
ꯑꯁ ꯅꯨꯡꯉꯥꯏꯌꯦ ꯒꯥꯔꯤꯁꯤꯗ ꯍꯤꯞꯊꯔꯒ ꯃꯊꯛꯁꯤꯗ ꯌꯦꯡꯈꯜꯂꯒ ꯐꯣꯟ ꯋꯥꯔꯤ ꯁꯟꯅꯕꯁꯦ
ꯎꯝ ꯕꯤꯠ ꯑꯝꯅꯦ ꯁꯤꯖꯤꯅꯦ ꯃꯣꯏ ꯇꯧꯔꯤꯁꯦ ꯍꯥ ꯆꯠꯈ꯭ꯔ ꯃꯥꯜꯂꯦ ꯍꯥꯏꯕ
ꯃꯤꯉꯥꯏ ꯇꯥꯗꯦ
ꯇꯥꯏꯌꯦ
ꯎꯝ
ꯈ꯭ꯔꯦ ꯁ꯭ꯋꯥꯏꯖꯤꯗ ꯎ ꯎꯒꯤꯗ꯭ꯔꯦ
ꯗꯨꯒ ꯑꯩꯒꯤ ꯃꯤꯠꯁꯤꯗ ꯂꯥꯏ ꯂꯥꯏꯕꯦꯔꯤ
ꯅꯪ ꯃꯤꯁꯤꯗ ꯀꯔꯤ ꯂꯥꯏꯍꯣꯔꯤ
ꯂꯥꯏꯕ꯭ꯔꯤ ꯂꯥꯏꯕ꯭ꯔꯦꯔꯤꯒꯤ ꯒꯥꯔꯤꯁꯦ ꯎꯔꯒ ꯂꯩꯔꯦ ꯍꯥꯏꯕ
ꯀꯔꯤꯒꯤ ꯀꯔꯤ ꯇꯧꯔꯒꯦ ꯍꯥꯏꯖꯦ ꯂꯥꯏꯕꯤꯔꯤ ꯒꯥꯔꯤꯁꯤꯅ ꯀꯩ ꯀꯔꯤ ꯋꯥꯔꯤꯒ ꯎꯔꯤꯔ ꯀꯩꯅꯣ
ꯑꯠꯇꯦꯍꯦ ꯑꯩ ꯃꯤꯠꯀꯤ ꯃꯄꯥꯗ ꯎꯔꯤꯕ ꯍꯧꯖꯤꯛ ꯍꯧꯖꯤꯛ
ꯑꯣ ꯖꯨꯋꯥꯔꯒ ꯍꯥꯏꯔꯛꯑꯗꯤ ꯑꯩꯅ ꯍ ꯕꯤꯁꯦ ꯑꯩꯁꯨ ꯂꯣꯡꯗꯥ ꯇꯥꯈꯤꯗꯣꯏꯅꯤꯅꯦ
ꯏꯁ ꯍꯤꯞꯄꯤꯔ ꯍꯥꯏꯖꯦ
ꯍꯣꯏ ꯍꯤꯞꯄꯤꯌꯦ ꯑꯩ ꯅꯪ ꯒꯥꯔꯤꯁꯤꯗ ꯍꯤꯞꯄꯤ
ꯑꯗꯣꯟ ꯁꯥꯥꯑꯥꯏ꯭ꯇ ꯇꯔꯣ ꯅꯪ ꯂꯩꯔꯤꯖꯦ
ꯍꯣꯏ ꯑꯗꯣꯝ ꯁꯑꯥꯏ꯭ꯇꯇ ꯂꯩꯔꯤꯌꯦ ꯃꯔꯝ ꯁꯤꯗ ꯅꯣꯡꯒ ꯇꯥꯔꯛꯑꯗꯤ ꯅꯨꯡꯉꯥꯏꯅꯤ ꯁꯤꯁ ꯂꯩꯖꯒꯦ ꯂꯩ
ꯅꯪꯒꯤꯗꯨꯁꯨ ꯂꯥꯛꯇꯦꯗꯣ ꯑꯁ ꯁꯔ ꯄꯩꯁꯥ ꯈꯔ ꯄꯤꯔꯝ ꯅꯪ ꯉꯥꯏꯕꯗ ꯋꯥꯔꯦ ꯍꯥꯏꯔꯝꯒꯗꯝꯅꯦ ꯀꯩ
ꯀꯧꯒꯣ ꯑꯝꯇ
ꯂꯥꯛꯈꯤꯔꯣꯏ ꯍꯥꯏꯕ꯭ꯔꯥ ꯅꯪ ꯅꯪ ꯂꯥꯛꯈꯤꯔꯣꯏ ꯍꯥꯏꯕ꯭ꯔꯣ
ꯅꯪ ꯂꯥꯛꯀꯦ ꯍꯥꯏꯕ꯭ꯔꯣ ꯂꯥꯛꯑꯣꯏ ꯍꯥꯏꯕ꯭ꯔꯣ ꯍꯧꯖꯤꯛ ꯅꯪ ꯄꯨꯡꯖꯦ ꯀꯌꯥ
ꯂꯥꯛꯑ ꯃꯥꯜꯂꯦ ꯂꯥꯛꯑ ꯃꯥꯜꯂꯦ ꯁꯣꯏ ꯂꯥꯛꯑ ꯃꯥꯜꯂꯦ
ꯂꯥꯛꯑ ꯃꯥꯜꯂꯦꯍꯦ ꯒꯥꯔꯤ ꯑꯉꯧꯕ ꯑꯃ ꯈꯥꯝꯃꯦꯍꯦ ꯈꯣ ꯌꯦꯡꯒꯦ ꯌꯦꯡꯒꯦ
ꯃꯅꯥ ꯌꯥꯎ ꯊꯦꯡꯗꯔꯛꯄꯗ
ꯃꯆꯨ ꯅꯥꯏꯗ꯭ꯔꯕ ꯅꯪꯒꯤ ꯋꯥꯈꯜ ꯊꯥꯖ ꯃꯅꯤ ꯃꯥꯅꯦ ꯃꯥꯅꯦ ꯉꯥꯏꯈꯣ ꯃꯥꯠ ꯇꯥꯖꯁꯥꯅꯨ ꯒꯥꯔꯤ ꯀꯔꯛꯑꯒꯦ ꯄꯥꯏꯌꯨꯅꯦ ꯌꯥꯅꯤꯅꯦ ꯃꯤ ꯋꯥꯔꯤ ꯁꯅꯔꯒ ꯑꯩ ꯅꯥꯔꯦ ꯀꯩꯅꯣꯝ ꯇꯧꯔꯦꯗ ꯁꯤ ꯆꯝꯅ ꯏꯪꯅ ꯁꯤ ꯇꯁꯤ ꯇꯥ ꯇꯥꯗꯣꯔꯦ ꯃꯤꯅꯤꯠ ꯑꯃꯥꯃꯨꯇꯪ ꯉꯥꯏꯔꯦ
ꯂꯣꯏꯁꯨ ꯂꯣꯏꯗꯣꯔꯦ
ꯎꯝ
ꯑꯗꯨ ꯍꯥꯏꯔꯒ ꯑꯃ ꯅꯨꯄꯤꯗꯣ ꯀꯣꯜ ꯑꯝꯇ ꯇꯧꯕꯤꯈꯤꯒꯦ ꯌꯧꯔꯛꯑꯕ ꯌꯧꯔꯛ
ꯁꯤ ꯍꯦꯛ ꯂꯣꯕꯒ ꯑꯩ ꯑꯩ ꯂꯥꯛꯄꯗꯨꯗ ꯑꯩ ꯀꯄꯣꯗꯨꯗ ꯑꯩ ꯇꯧꯔꯒꯦ ꯑꯩꯅ ꯀꯔꯛꯄꯩꯗꯨꯗ ꯇꯧꯔꯒꯦ ꯍꯥꯏꯕ
ꯇꯧꯔꯣꯁꯦꯕ ꯎꯝ
ꯂꯧꯔꯁꯦ ꯂꯧꯔꯁꯦ ꯕꯦꯔꯥꯅꯦ ꯑꯁ ꯋꯥꯏꯍꯦ
ꯆꯠꯂꯣ ꯌꯥꯔꯦ ꯅꯪ
ꯆꯍꯜꯂꯣ
ꯀꯥꯈꯂꯛꯏꯌꯦ ꯊꯣꯡ ꯅꯪ ꯃꯔꯥꯃꯛ
ꯍꯣꯏ ꯃꯅꯤꯡꯗ ꯏꯟꯅꯔꯛꯀꯦ ꯍꯥꯏꯕ ꯃꯥꯏ ꯃꯃꯥꯡꯗ ꯂꯥꯛꯑꯣ ꯍꯥꯏꯔꯣ
ꯃꯅꯤꯡꯗ ꯏꯟꯅꯔꯛ
ꯏꯟꯅꯔꯛ ꯑꯦ ꯏꯟꯅꯔꯛ ꯑꯦ
ꯏꯟꯅꯔꯛ ꯑꯣ ꯏꯟꯅꯔꯛ ꯑꯣ ꯗꯝꯄꯥꯥꯠ ꯍꯦꯛ ꯇꯧꯁꯜꯂꯣ
ꯅꯣꯏꯒꯤ ꯑꯃ ꯁꯥꯏꯟ ꯂꯧꯃꯤꯟꯅꯗꯧꯕ ꯄꯥꯔꯇꯤꯗꯨꯗꯤ
ꯑꯗꯨꯅꯦ ꯍꯥꯏꯁꯦ ꯑꯗꯨ ꯀꯧꯀꯦ ꯍꯥꯏ
ꯑꯗꯨꯗꯤ ꯀꯧꯔꯛ ꯀꯣꯔꯣ ꯑꯩ ꯊꯝꯃꯒꯦꯀꯣ ꯉꯥꯏꯈꯣ ꯀꯣ